ꯑꯣ ꯅꯨꯡꯉꯥꯏꯔꯤꯌꯦ ꯅꯪꯗꯤ
ꯅꯨꯡꯉꯥꯏꯔꯦ ꯑꯩꯌꯥ ꯅꯪꯒꯤ ꯚꯣꯏꯁꯇꯣ ꯀꯌꯥꯃꯨꯛꯁꯨ ꯁꯨꯏꯠ ꯑꯣꯏꯕ꯭ꯔꯥ
ꯀꯩꯗꯧꯔꯝꯃꯤꯅꯣ
ꯑ ꯑꯩꯗꯣ ꯀꯦꯝ ꯇꯧꯗꯦ ꯍꯤꯞꯄꯒ ꯂꯩꯕꯅꯦ
ꯎꯝ ꯅꯨꯡꯗꯥꯡꯒꯤ ꯆꯥꯛꯇꯤ ꯊꯣꯡꯈ꯭ꯔꯕ꯭ꯔꯥ
ꯊꯣꯡꯗ꯭ꯔꯤꯌꯦ
ꯎꯝ ꯀꯗꯥꯏꯗꯒꯤ ꯍꯧꯒꯠꯄꯗ ꯉꯥꯏꯔꯤ ꯑꯩꯗꯤ ꯑꯌꯨꯛꯀꯤ ꯊꯕꯛ ꯇꯧꯅꯉꯥꯢ ꯂꯩꯇꯕꯅꯤꯉꯣ꯫ ꯃꯄꯥꯟ ꯂꯩꯇꯦꯗ ꯑꯗꯨꯝ ꯑꯁꯤ ꯑꯗꯨꯝ ꯃꯅꯤꯄꯨꯔ ꯃꯅꯨꯡꯗ ꯂꯩꯕꯅꯤꯗ
ꯑꯣ ꯑꯣ ꯑꯗꯨꯗꯤ ꯆꯥꯛ ꯑ ꯊꯣꯡꯕ ꯊꯦꯡꯈ꯭ꯔꯦꯅꯦ
ꯑꯦ ꯆꯥꯛ ꯆꯥꯅꯤꯡꯗꯕ ꯑꯩꯗꯣ ꯑꯩꯈꯣꯏꯒꯤ ꯅꯨꯄꯤꯒꯤ ꯄ꯭ꯔꯣꯕ꯭ꯂꯦꯝꯁꯨ ꯂꯥꯛ ꯄꯅꯤꯅꯀꯣ
ꯎꯝ ꯎꯝ ꯆꯞ ꯃꯥꯟꯅꯔꯒ ꯂꯩꯌꯦ ꯑꯩꯁꯨ
ꯍꯧꯒꯠꯄ ꯉꯝꯗ꯭ꯔꯦ ꯄꯨꯛ ꯅꯥꯔꯦ ꯈ꯭ꯋꯥꯡ ꯅꯥꯔꯦ ꯀꯣꯛ ꯆꯤꯛꯑꯦ ꯏꯊꯟꯅ ꯂꯩꯕꯅꯤꯅ ꯆꯥꯛ ꯊꯣꯡꯕꯤꯅꯉꯥꯏ ꯁꯦꯕꯥ ꯇꯧꯕꯤꯅꯉꯥꯏꯁꯨꯨ ꯃꯤ ꯂꯩꯇ꯭ꯔꯕꯅꯤꯅ ꯀꯣ ꯎꯄꯥꯏ ꯂꯩꯇꯦ
ꯎ ꯑꯣ ꯅꯪꯗꯣ ꯀꯩꯒꯤꯔꯥ ꯅꯊꯟꯗ ꯂꯩꯕꯗꯣ ꯌꯨꯝꯗꯗꯤ ꯅꯠꯇꯕ
ꯅꯠꯇꯦ ꯔꯦꯟꯠꯇ
ꯑꯣ ꯑꯣ
ꯌꯨꯝꯗ ꯂꯩꯔꯗꯤ ꯅꯨꯉꯥꯏꯒꯅꯤ
ꯎꯝ ꯑꯗꯨꯅꯤ ꯑꯩꯁꯨ ꯌꯨꯝꯗ ꯆꯠꯅꯤꯡꯉꯒꯗꯤ ꯂꯩꯕꯅꯤꯅꯦ꯫
ꯑꯦ ꯅꯪ ꯃꯄꯥꯟꯗ ꯂꯩꯕ꯭ꯔꯣ
ꯎꯝ
ꯑꯗꯨꯅ ꯍꯦꯟꯅ ꯋꯥꯔꯝꯒꯅꯤꯀꯣ꯫
ꯑꯗꯨꯅꯦ ꯌꯨꯝꯒꯤ ꯆꯥꯛꯁꯨ ꯆꯥꯗꯕ ꯀꯨꯏꯈ꯭ꯔꯦ
ꯍꯁꯨ ꯍꯥꯏꯒꯅꯨ ꯑꯗꯨꯗꯤ ꯃꯄꯥꯟꯗ ꯑ ꯆꯠꯄ ꯅꯣꯏꯅ ꯑꯗꯨꯃꯥꯏꯅ ꯇꯧꯔꯒ ꯑꯩꯈꯣꯏ ꯃꯅꯨꯡꯗ ꯂꯩꯕ ꯑꯩꯈꯣꯏ ꯐꯥꯎ ꯁꯨꯃꯥꯏꯅ ꯇꯧꯔꯝꯃꯗꯤ ꯌꯦꯡꯉꯣ ꯅꯣꯏꯗꯤ ꯀꯌꯥꯃꯨꯛꯁꯨ ꯅꯨꯡꯁꯤꯔꯝꯒꯔꯤ ꯌꯨꯝꯗ
ꯎꯝ ꯑꯧ ꯑꯩꯗꯤ ꯆꯍꯤ ꯑꯅꯤ ꯑꯣꯏꯈ꯭ꯔꯦ ꯌꯨꯝꯗ ꯂꯥꯛꯇ꯭ꯔꯤꯕꯥ
ꯑꯌꯥ
ꯑꯗꯨꯒꯤ ꯍꯟꯗꯛꯁꯦ ꯂꯥꯛꯅꯤꯡꯉꯦ ꯂꯥꯛꯅꯤꯡꯉꯦꯅ ꯇꯧꯔꯒ ꯑꯃꯨꯛꯀ ꯈꯪꯉꯦꯗꯅ ꯑꯩꯈꯣꯏꯒꯤ ꯏꯔꯥꯡꯗꯣ
ꯑꯁ ꯇꯜꯂꯦ ꯇꯨꯀꯨꯠꯆꯩꯌꯦ ꯑꯃꯔꯣꯝꯗ ꯍꯥꯏꯔꯗꯤ
ꯑ ꯆꯠꯂꯒ ꯌꯥꯗ꯭ꯔꯗꯤ ꯍꯥꯏꯅ ꯑꯃꯨꯛꯀ
ꯆꯨꯝꯃꯤꯅꯦ ꯑꯗꯨꯁꯨ ꯑꯈꯣꯏꯁꯨ ꯑꯁꯤ ꯃꯅꯨꯡꯗ ꯂꯩꯕꯁꯦꯀꯣ ꯄꯣꯠ ꯄꯣꯠꯆꯩ ꯑꯣꯔꯗꯔ ꯇꯧꯒꯗꯕꯁꯨ ꯌꯥꯗꯦ ꯑꯗꯨ ꯇꯥꯠ ꯇꯧꯒꯗꯕꯁꯨ ꯌꯥꯗꯦ ꯑꯃꯔꯣꯝ ꯆꯠꯂꯒꯅ ꯑꯃ ꯑꯃꯔꯣꯝ ꯆꯠꯂꯒꯅ ꯑꯃ ꯈꯪꯗꯦꯗ
ꯑꯗꯨꯅꯦ
ꯏꯔꯥꯡꯁꯦ ꯂꯩꯔꯝꯗ꯭ꯔꯗꯤ ꯈꯔ ꯅꯨꯡꯉꯥꯏꯒꯗꯕ ꯊꯕꯛ ꯐꯪꯕꯁꯨ ꯃꯤꯔꯦꯝ ꯑꯣꯏꯔꯦ ꯃꯤꯔꯦꯝ
ꯑꯗꯨꯅꯦ ꯑꯗꯨꯒꯤ ꯌꯨꯝ ꯂꯥꯛꯄꯁꯨ ꯑꯃꯨꯛꯀ ꯀꯤꯕꯀꯣ ꯆꯠꯂꯒ ꯀꯩꯝ ꯇꯧꯅꯤꯡꯉꯥꯏ ꯂꯩꯇ꯭ꯔꯗꯤ ꯀꯔꯤ ꯇꯧꯔꯒ ꯂꯩꯒꯗ꯭ꯔꯥ ꯍꯥꯏꯅ
ꯑꯗꯨꯕꯨꯗꯤ ꯆꯨꯝꯃꯤ ꯑꯁ ꯑꯗꯨꯕꯨꯗꯤ ꯑꯗꯨꯝ ꯃꯄꯥꯟꯗ ꯑꯗꯨꯝ ꯂꯩꯌꯣꯗ ꯎꯝ ꯀꯣ
ꯋꯥꯈꯩꯅꯦ ꯂꯩꯕꯁꯤꯁꯨ ꯌꯨꯝꯗ ꯍꯜꯂꯛꯅꯤꯡꯈ꯭ꯔꯦ
ꯎꯝ
ꯑꯩꯅ ꯍꯟꯗꯛꯇꯣ ꯑꯩꯈꯣꯏ ꯕꯕꯥꯍꯣꯏꯗ ꯀꯣꯜ ꯇꯧꯔꯒ ꯑꯩꯗꯣ ꯍꯟꯗꯛꯁꯦ ꯃꯣꯏꯅ ꯁꯨꯇꯤ ꯄꯤꯗ꯭ꯔꯗꯤ ꯔꯤꯖꯥꯏꯟ ꯇꯧꯔꯒ ꯂꯥꯛꯈ꯭ꯔꯅꯤꯀꯣ ꯍꯥꯏꯕꯒꯤ ꯅꯪ ꯈꯨꯨꯁꯤꯅꯦꯗ ꯅꯪꯅ ꯊꯕꯛ ꯇꯧꯕꯅꯤꯅ
ꯅꯨꯡꯁꯤ ꯃꯣꯏꯁꯨ ꯅꯪꯕꯨ ꯅꯤꯡꯁꯤꯡꯉ ꯅꯨꯡꯁꯤꯔꯝꯒꯅꯤꯀꯣ ꯑꯦ
ꯑꯩꯈꯣꯏꯔꯣꯝꯗꯗꯤ ꯀꯩꯅꯣ ꯂꯩꯇ꯭ꯔꯦ ꯑ ꯌꯨꯝꯗꯗꯤ ꯃꯤ ꯂꯩꯅꯗ꯭ꯔꯦ ꯏꯅꯥꯎꯅꯨꯄꯥ ꯑꯃꯒ ꯃꯃꯥꯒ ꯕꯕꯥ ꯈꯛꯇ ꯂꯩꯍꯧꯈ꯭ꯔꯦꯕꯀꯣ ꯑꯇꯩꯗꯤ ꯂꯣꯏ ꯃꯥꯥ ꯃꯄꯥꯟꯗ ꯂꯩꯈ꯭ꯔꯕꯒꯤ ꯂꯥꯛꯑꯣ ꯂꯥꯛꯑꯣꯗꯤ ꯍꯥꯏꯌꯦ ꯑꯗꯨꯕꯨ ꯀꯅꯥꯅ ꯑꯃꯨꯛꯀ ꯄꯩꯁꯥ ꯄꯤꯗꯣꯏꯅꯣ ꯍꯥꯏꯕꯅꯤꯗ
ꯑꯗꯨꯕꯨꯗꯤ ꯆꯨꯝꯃꯤꯅꯦ ꯄꯩꯁꯥ ꯏꯃꯨꯡ ꯑꯇꯣꯞꯄꯒꯨꯝꯅꯀꯣ ꯄꯩꯁꯥ ꯄꯥꯏꯕ ꯃꯤ ꯑꯣꯏꯔꯗꯤ ꯐꯥꯒꯗꯕ
ꯑꯗꯨꯅꯦ
ꯑꯩꯈꯣꯏꯁꯨ ꯍꯤꯡꯅꯕꯒꯤ ꯂꯝꯕꯤꯗ ꯄꯩꯁꯥ ꯆꯥꯟꯗꯅꯤꯅꯨ ꯄ ꯂꯩ ꯏꯇꯦ
ꯑꯗꯨꯅꯤ
ꯅꯊꯟꯗ ꯂꯩꯕ
ꯅꯠ ꯑ ꯏꯃꯥꯟꯅꯕꯤ ꯑꯃꯒ ꯂꯩꯌꯦ ꯑꯗꯣ ꯃꯥꯗꯣ ꯊꯕꯛ ꯆꯠꯈ꯭ꯔꯕ
ꯑꯣ ꯆꯦꯛꯁꯤꯟꯅ ꯂꯩꯌꯣ ꯃꯄꯥꯟꯗ ꯂꯩꯕꯅꯤꯅꯀꯣ
ꯎꯝ ꯍꯣꯏ
ꯑꯗꯒꯤ ꯅꯨꯄꯤ ꯃꯆꯥꯅꯦꯅ ꯏꯖꯩꯌꯦ ꯑꯁ ꯑꯩꯗꯤꯀꯣ ꯑꯗꯨꯝ ꯃꯄꯥꯟ ꯂꯝ ꯆꯠꯄꯒꯤ ꯑꯦꯛꯁꯄꯤꯔꯤꯦꯟꯁꯁ ꯇꯧꯗ꯭ꯔꯤ ꯑꯩꯗꯤ ꯏꯆ ꯃꯅꯨꯡꯗ ꯑꯗꯨꯝ ꯄꯨꯟꯁꯤ ꯆꯨꯞꯄ ꯂꯩꯒꯗ꯭ꯔꯥ ꯈꯪꯗ꯭ꯔꯦ
ꯑꯣ ꯑꯗꯨꯃꯥꯏꯅ ꯂꯩ ꯂꯩꯅꯤꯉꯥꯏ ꯑꯗꯨꯝ ꯑ ꯆꯥꯟꯁ ꯂꯩꯔꯦꯗꯤ ꯑꯗꯨꯗ ꯂꯩꯕꯅꯗꯤ ꯂꯩꯗ ꯑꯩꯗꯤꯉꯣꯟ ꯃꯄꯥꯟꯗ ꯑꯅꯝꯕ ꯆꯠꯂꯦ ꯑꯗꯨꯒꯤ ꯍꯞꯇꯥ ꯑꯃ ꯑꯅꯤꯒꯨꯝꯕ ꯈꯛꯇ ꯌꯨꯝꯗ ꯂꯥꯛꯑꯦ ꯑꯦ ꯌꯨꯝꯁꯦ ꯚꯦꯀꯦꯁꯟ ꯍꯣꯝ ꯑꯣꯏꯅꯥ ꯇꯥ ꯇꯥꯈ꯭ꯔꯦ
ꯍꯥꯏꯗꯤꯀꯣ ꯀꯔꯤ ꯍꯥꯏꯁꯤꯔ ꯑꯗꯨꯝ ꯑꯁꯨꯃꯥꯏꯅ ꯏ꯭ꯁꯃꯣꯜ ꯏꯁ꯭ꯇꯦꯠ ꯖꯒꯥ ꯃꯅꯨꯡꯗ ꯂꯩꯕꯁꯦ ꯋꯥꯈꯜꯁꯦ ꯄꯤꯛꯑꯦꯕ ꯆꯥꯎꯊꯣꯛꯄ ꯉꯝꯗꯦꯕ ꯑꯗꯨꯒ ꯑꯣꯄꯣꯔꯆꯨꯅꯤꯇꯤꯁꯨ ꯐꯪꯗꯦꯕꯀꯣ ꯑꯗꯨꯒꯤ ꯈꯔ ꯋꯥꯈꯟꯁꯦ ꯑꯦꯛ ꯋꯥꯟ ꯇꯧꯅꯕ ꯃꯄꯥꯟꯗ ꯆꯠꯅꯤꯡꯕ ꯑꯗꯨ ꯃꯄꯥꯟꯗ ꯆꯠꯂꯒꯅ ꯀꯔꯤ ꯐꯪꯒꯗ꯭ꯔꯁꯨ ꯈꯪꯗꯕꯅꯤꯅ
ꯆꯠꯀꯦꯅ ꯆꯠꯊꯣꯛꯑꯒ ꯑꯃꯨꯛꯀ ꯍꯟꯅꯤꯡꯈ꯭ꯔꯦ ꯇꯧꯔꯛꯀꯅꯦꯕ
ꯊꯕꯛ ꯐꯪꯗꯕꯤꯗ ꯄꯩꯁꯥ ꯋꯦꯁ ꯇꯧꯔꯗꯤ ꯏ ꯁꯤꯅꯦꯕ ꯈꯟꯕꯅꯨ ꯅꯨꯄꯤꯒꯤ ꯄꯨꯟꯁꯤꯁꯦꯀꯣ ꯇꯣꯂꯣꯞ ꯆꯥꯗ꯭ꯔꯒꯅ ꯃꯤꯅ ꯎꯁꯤꯠꯄꯤꯅꯦ
ꯑꯗꯨꯅꯦ
ꯌꯨꯝ ꯄꯥꯂꯒꯅ
ꯃꯤ ꯈꯔꯅꯗꯤꯀꯣ ꯌꯨꯝꯗ ꯌꯨꯝꯗ ꯂꯥꯛꯑꯗꯤ ꯀꯩꯅꯣ ꯅꯪꯗꯤ ꯌꯨꯝ ꯄꯥꯟꯗ꯭ꯔꯤꯕꯣ ꯍꯧꯖꯤꯛꯐꯥꯎ ꯇꯧꯔꯛꯒꯅꯤ
ꯑꯁ ꯑꯗꯨꯗꯤ ꯆꯞ ꯆꯥꯏ ꯆꯞ ꯃꯥꯟꯅꯩ ꯍꯥꯏꯕꯀꯣ ꯑꯩꯈꯣꯏ ꯌꯨꯝ ꯄꯥꯟꯅꯉꯥꯏ ꯉꯥꯏꯔꯒ ꯂꯩꯕꯅꯦ ꯃꯣꯏ
ꯑꯍꯟ ꯑꯣꯏꯈ꯭ꯔꯦꯅꯦ ꯇꯧꯔꯛꯀꯅꯤ
ꯉꯔꯥꯡ ꯅꯍꯥꯟꯗꯣ ꯂꯩꯁꯥꯕꯤ ꯐꯥꯔꯤꯅꯦ ꯅꯠꯇ꯭ꯔꯥ ꯑꯩꯈꯣꯏꯁꯨ
ꯎꯝ
ꯅꯨꯡꯁꯤ ꯑꯃ
ꯏꯃꯥ ꯏꯃꯥꯒ ꯕꯕꯥ ꯈꯛꯇꯅꯦ ꯑꯁ ꯑꯉꯥꯡ ꯑꯣꯏꯔꯤꯌꯦꯀꯣ ꯑꯗꯨꯒꯨꯝꯕ ꯋꯥꯈꯜ ꯈꯟꯒꯅꯨ ꯇꯧꯔꯛꯀꯅꯤ ꯃꯤ ꯑꯇꯩꯅꯗꯤꯀꯣ ꯑꯁ ꯅꯪꯁꯦ ꯀꯨꯏꯈ꯭ꯔꯦꯗ ꯃꯤ ꯂꯩꯇ꯭ꯔꯕ꯭ꯔꯣ ꯀꯥꯏꯅꯀꯣ ꯅꯨꯄꯥ ꯊꯤꯕꯤꯌꯣꯔ ꯇꯧꯔꯛꯀꯅꯤ
ꯂꯩꯃꯟꯕꯒꯤ ꯌꯥꯝꯃꯟꯕꯒꯤ ꯈꯟꯕ ꯉꯝꯗ꯭ꯔꯦꯅ ꯍꯥꯏꯕ ꯌꯥꯗ꯭ꯔꯥ
ꯎꯝ ꯑꯗꯨꯃꯥꯏꯅ ꯇꯧꯔꯁꯦꯔꯥ ꯈꯪꯗ꯭ꯔꯦ ꯃꯣꯏꯒꯤꯗꯃꯛꯇꯤ ꯌꯨꯝ ꯄꯥꯟꯕꯁꯦ ꯑꯩꯈꯣꯏꯒꯤ ꯊꯕꯛꯅꯦ ꯍꯥꯏꯕꯒꯤ ꯇꯥꯏꯞꯇ ꯈꯜꯂꯒ ꯂꯩꯔꯦ ꯍꯥꯏꯕ
ꯑꯗꯨꯒꯤꯅꯦ ꯑꯩꯒꯤ ꯑꯩꯒꯤ ꯑꯗꯨꯒꯤ ꯑꯗꯨꯒꯤ ꯋꯥꯈꯟꯗꯣ ꯂꯩꯕꯒꯤꯀꯣ ꯑꯩꯗꯤ ꯁꯤ ꯁ꯭ꯋꯥꯏꯗ ꯂꯩꯅꯤꯡꯗꯦꯕ ꯋꯥꯈꯟꯗꯣ ꯄꯤꯛ ꯍꯟꯕꯗꯣ ꯑꯗꯨꯃꯥꯏꯅ ꯇꯧꯋꯦꯕ ꯐꯣꯔ ꯑꯦꯛꯖꯥꯝꯄꯜ ꯑꯩꯅ ꯑꯗꯨꯃꯥꯏꯅ ꯑꯦꯛꯖꯥꯝ ꯊꯥꯕ ꯀꯥꯟꯗ ꯄꯥꯁꯀꯨꯝꯕ ꯇꯧꯔꯛꯇ꯭ꯔꯗꯤ ꯑ ꯀꯔꯤ ꯀꯥꯟꯅꯕꯗ ꯌꯨꯝ ꯄꯥꯡꯈ꯭ꯔꯣ ꯇꯧꯔꯛꯑꯅꯤ ꯑꯗꯨꯒꯨꯝꯕ ꯃꯥꯏꯟꯁꯦꯠ ꯑꯗꯨꯒꯨꯝꯕ ꯃꯥꯏꯟꯁꯦꯠ ꯂꯩꯕꯒꯤꯀꯣ ꯆꯥꯎꯈꯠꯄ ꯉꯝꯗꯦꯕ ꯑꯗꯨꯒꯤ ꯑꯩꯗꯤ ꯁ꯭ꯋꯥꯏꯗ ꯂꯩꯅꯤꯡꯗꯦꯕ ꯃꯣꯏꯒꯤ ꯋꯥꯍꯩ ꯋꯇꯥꯗꯣ ꯇꯥꯅꯤꯡꯗꯕ
ꯑꯗꯨꯅꯤ ꯇꯦꯟ ꯇꯦꯟ ꯄꯥꯁ ꯇꯧꯈ꯭ꯔꯦ ꯍꯥꯏꯔꯗꯤ ꯑꯦꯂꯚꯦꯟ ꯇꯨꯋꯦꯜꯞꯇ ꯁꯥꯏꯟꯁ ꯂꯧꯋꯣ ꯀꯣ ꯇꯧꯔꯛꯀꯅꯤ ꯁꯥꯏꯟꯁ ꯂꯧꯗ꯭ꯔꯗꯤ ꯍꯩꯇꯦ ꯀꯥꯏꯅ ꯂꯥꯏꯔꯤꯛ ꯍꯩꯇꯦ ꯇꯧꯔꯒꯅꯦꯕ
ꯎꯝ ꯇꯜꯂꯦꯗ ꯑꯩꯈꯣꯏꯒ ꯃꯣꯏꯒꯤ ꯃꯥꯏꯟꯁꯦꯠꯁꯦꯀꯣ ꯑꯩꯈꯣꯏꯒꯤ ꯀꯔꯤ ꯍꯥꯏꯖꯤꯔ ꯑꯩꯈꯣꯏꯒꯤ ꯖꯦꯅꯦꯔꯦꯁꯟꯅ ꯈꯔ ꯃꯦꯆꯌꯣꯔ ꯑꯣꯏꯕꯒꯨꯝ ꯇꯧꯋꯦꯗ ꯑꯩꯅ ꯈꯟꯕꯗ
ꯑꯣ ꯎꯝ ꯍꯥꯏꯗꯤ ꯑꯩꯈꯣꯏ ꯏꯃꯥ ꯍꯣꯏꯔꯣꯝꯒꯤꯗꯤ ꯀꯔꯤ ꯍꯥꯏꯅꯤ ꯑꯣꯜ ꯃꯥꯏꯟꯁꯦꯠꯇꯣ ꯑꯗꯨꯝ ꯂꯩꯔꯤꯌꯦꯗꯅ
ꯑꯣ ꯑꯣꯔꯊꯣꯗꯣꯛꯁꯇ ꯂꯩꯔꯤꯕ ꯃꯣꯢ ꯋꯥꯈꯜꯗꯣ ꯊꯩꯅꯥꯒꯤ ꯋꯥꯈꯜꯗ ꯂꯩꯔꯤꯕ ꯑꯗꯨꯅ ꯑꯩꯈꯣꯏꯒꯤ ꯖꯦꯅꯦꯔꯦꯁꯟ ꯖꯦꯟ ꯖꯤ ꯍꯥꯏꯁꯤꯔꯥ ꯑꯩꯈꯣꯏꯅꯕꯨ ꯍꯦꯟꯅ ꯈꯔ ꯃꯦꯆ꯭ꯌꯣꯔ ꯑꯣꯏꯔꯛꯄꯗꯣ ꯍꯥꯏꯗꯤ ꯔꯤꯕꯦꯂꯦꯁ ꯑꯣꯏꯔꯁꯨ ꯄꯨꯔꯞ ꯃꯦꯆꯔ ꯑꯣꯏꯔꯛꯄꯗꯣ ꯑꯗꯨꯒꯤ ꯃꯇꯥꯡꯗ ꯍꯥꯏꯌꯦ
ꯁꯨꯃꯥꯏꯅ ꯇꯧꯋꯦ ꯁꯨꯃꯥꯏꯅ ꯇꯧꯋꯦ ꯍꯥꯏꯔꯁꯨ ꯑꯩꯈꯣꯏꯗꯤ ꯑꯣ ꯃꯣꯏ ꯃꯇꯝꯅꯤꯅ ꯇꯧꯒꯗꯕꯅꯤꯒꯨꯝꯕ ꯇꯧꯋꯦꯕ ꯁꯤꯃ ꯍꯣꯏꯗꯗꯤ ꯀꯔꯤ ꯍꯥꯏꯅꯤ ꯑꯩ ꯃꯄꯥꯟ ꯊꯣꯛꯈꯤꯒꯦ ꯅꯨꯡꯗꯥꯡꯒꯨꯝꯕꯗ ꯑꯗꯨꯃꯥꯏꯅ ꯇꯧꯔꯗꯤ ꯀꯩꯗꯧꯕꯒꯤ ꯅꯨꯄꯤꯅ ꯃꯄꯥꯟ ꯊꯣꯛꯇꯣꯏꯅꯣ ꯇꯧꯔꯒ ꯀꯣ
ꯑꯗꯨꯗꯤꯁ
ꯌꯨꯝ ꯔꯣꯝꯗꯁꯨ
ꯎꯄꯥꯥꯏ ꯂꯩꯇꯦꯕꯣ ꯅꯨ ꯄ꯭ꯂꯤꯤꯁꯦ
ꯅꯨꯄꯥ ꯑꯣꯏꯔꯝꯃꯗꯤ ꯈꯔ ꯂꯥꯡꯉꯒꯁꯨ ꯈꯣꯠꯄꯁꯨ ꯇꯧꯕ ꯌꯥꯕ ꯎꯝ
ꯄꯨꯟꯁꯤꯁꯨ ꯆꯨꯞꯄ ꯂꯦꯝꯃꯒ ꯂꯩꯒꯗ꯭ꯔꯅꯦ
ꯑꯗꯨꯅꯦ ꯌꯨꯝ ꯌꯨꯝꯗ ꯂꯩꯕ ꯀꯥꯟꯗꯗꯤ ꯈꯔ ꯂꯥꯡꯉꯒ ꯈꯔ ꯀꯩ ꯑꯩꯈꯣꯏꯅ ꯇꯧꯅꯤꯡꯕ ꯇꯧꯒꯗꯕꯅꯤꯅꯦ ꯃꯤꯒꯤ ꯌꯨꯝꯗ ꯆꯠꯂꯒ ꯂꯥꯡꯉꯒ ꯈꯣꯠꯂꯗꯤ ꯃꯣꯏꯗꯤ ꯑꯗꯨꯃꯥꯏꯅ ꯇꯧꯋꯦ ꯇꯧꯔꯛ ꯀꯅꯤꯅ ꯑꯩꯈꯣꯏ ꯄꯨꯟꯁꯤꯁꯦ ꯋꯥꯗꯤ ꯋꯥꯕꯖꯥꯠꯅꯤ
ꯑꯗꯨꯅꯦ ꯉꯩꯍꯥꯛ ꯂꯩꯔꯒꯅ ꯌꯨꯝ ꯄꯥꯜꯂꯣ ꯉꯩꯍꯥꯛ ꯂꯩꯔꯒꯅ ꯉꯩꯍꯥꯛ ꯂꯩꯔꯒꯅ ꯢꯆꯥ ꯄꯣꯛꯑꯅꯤ ꯎꯝ ꯏꯆꯥ ꯄꯣꯛꯏꯅꯤ ꯅꯨꯄꯥꯒꯤ ꯁꯦꯕꯥ ꯇꯧꯔꯅꯤ ꯏꯆꯥꯒꯤ ꯁꯦꯕꯥ ꯇꯧꯔꯅꯤ ꯀꯂꯤꯛ ꯐꯤꯉꯅꯤ ꯐꯤꯤꯁꯔꯅꯤ ꯂꯣꯏꯔꯦ
ꯎꯝ
ꯑꯁꯤꯗꯕꯨ ꯍꯧꯖꯤꯛꯀꯥꯟꯗꯤ ꯌꯨꯝ ꯄꯥꯅꯤꯡꯗꯦꯕ
ꯑꯗꯨꯅꯦ ꯌꯨꯝ ꯄꯥꯜꯂꯗꯤ ꯄꯨꯟꯁꯤꯁꯦ ꯂꯣꯏꯔꯦ ꯍꯥꯏꯕ ꯌꯥꯔꯕꯅꯦ ꯎꯝ
ꯄꯅꯤꯡꯗ꯭ꯔꯦ ꯄꯅꯤꯡ꯭ꯔꯦ
ꯇꯣꯂꯣꯞ ꯆꯥꯔꯒ ꯀꯣ ꯇ꯭ꯔꯥꯚꯦꯜ ꯇꯧꯔꯒ ꯍꯧꯖꯤꯛ ꯑꯩꯒꯤ ꯋꯥꯈꯜꯁꯦ ꯑꯗꯨꯃꯥꯏꯅ ꯈꯟꯕꯅꯦ ꯇꯣꯂꯣꯞ ꯇ ꯇꯥꯡꯈꯩ ꯆꯥꯔꯒ ꯇ꯭ꯔꯦꯕꯦꯜ ꯇꯅꯅꯨꯡꯗ ꯄꯆꯁꯦ
ꯑꯗꯨꯃꯥꯏꯅ ꯇꯧꯒꯗꯕꯅꯤꯁꯥ ꯂꯩꯁꯥꯔꯤꯉꯩꯗ ꯑꯗꯨꯃꯥꯏꯅ ꯆꯠꯍꯧꯗ꯭ꯔꯗꯤ ꯑꯦꯁ ꯌꯨꯝ ꯄꯥꯜꯂꯗꯤ ꯆꯠꯅꯤꯡꯉꯥꯏ ꯍꯥꯏꯅꯗꯤ ꯍꯣꯞ ꯂꯩꯇꯦ ꯎꯝ
ꯍꯣꯏ ꯑꯩꯈꯣꯏꯒꯤ ꯃꯥꯗꯔ ꯏꯟꯂꯣ ꯐꯥꯗꯔ ꯏꯟ ꯂꯣꯅꯕꯨ ꯐꯔꯗꯤꯀꯣ ꯑꯩꯈꯣꯏꯒꯤ ꯍꯁꯕꯦꯟ ꯈꯣꯏꯅ ꯑꯥ ꯏꯪꯂꯤꯁ ꯈꯣꯏꯗꯤ ꯂꯩꯗꯅ
ꯎꯝ ꯎꯝ ꯍꯣꯏ ꯍꯣꯏ ꯑꯗꯨꯒꯨꯝꯕꯗꯣ ꯑꯗꯨꯒꯨꯝꯕꯗꯣ ꯄꯥꯛ ꯐꯪꯈꯤꯔꯣꯏꯕ ꯑꯩꯈꯣꯏꯒꯤ ꯃꯇꯝꯁꯦ ꯑꯩꯈꯣꯏ
ꯎꯝ ꯄꯂꯤꯁꯦ ꯎꯝ ꯋꯥꯈꯟꯗꯀꯣ ꯑꯩꯈꯣꯏ ꯑꯩꯈꯣꯏꯅ ꯇꯝꯍꯟꯒꯗꯕꯅꯤꯅ
ꯎꯝ
ꯄꯂꯤꯇꯦ ꯄꯂꯤꯇ ꯑꯗꯨꯒ ꯍꯧꯖꯤꯛꯀꯥꯟꯗꯤ ꯅꯨꯄꯥꯁꯤꯕꯨꯣ ꯐꯪꯕꯁꯨ ꯑꯐꯕ ꯐꯪꯕꯁꯨ ꯋꯥꯏ
ꯎꯝ ꯎꯝ ꯆꯨꯝꯃꯦ
ꯑꯐꯕ ꯐꯪꯉꯒꯅ ꯁ ꯑꯣꯗꯤ ꯆꯔ ꯑ ꯏꯒꯣꯠꯇꯂꯦ ꯏꯠ ꯂ ꯂꯩꯗꯦ
ꯑꯗꯨꯒ ꯅꯨꯄꯤꯅ ꯌꯥꯝ ꯏꯟꯗꯤꯄꯦꯟꯗꯦꯟ ꯑꯣꯏꯃꯜꯂꯁꯨꯀꯣ ꯑꯁ ꯌꯥꯗꯦ ꯀꯥꯏꯅ ꯇꯧꯔꯒꯅꯤ ꯍꯥꯏꯕ
ꯇꯧꯔꯛꯀꯅꯤ ꯅꯠꯇꯕ ꯌꯨꯝ ꯄꯥꯜꯂꯁꯨ ꯍꯥꯏꯌꯦ ꯄꯥꯟꯗ꯭ꯔꯁꯨ ꯍꯥꯏꯌꯦ ꯑꯩꯈꯣꯏꯁꯦ ꯀꯔꯤ ꯇꯧꯁꯤꯅ
ꯈꯪꯗꯦ ꯁꯣꯏꯔꯗꯤ ꯅꯨꯄꯤꯒꯤꯗ ꯅꯨꯄꯤꯗ ꯑꯗꯨꯝ ꯇꯩꯅꯕ
ꯎꯅꯕ ꯍꯧꯖꯤꯛ ꯍꯧꯖꯤꯛ ꯉꯁꯤ ꯉꯁꯤ ꯀꯩꯅꯣ ꯆꯠꯄꯒꯤꯗꯣ ꯉꯥꯁꯤ ꯈꯤꯇꯪ ꯃꯨꯝꯕꯥꯏ ꯆꯠꯄꯤꯒꯗꯣ ꯇꯥꯕ꯭ꯔꯥ
ꯀꯛꯑꯥ ꯀꯔꯤꯔꯣ ꯈꯪꯗꯦ
ꯑꯦ ꯖꯔ ꯅꯨꯄꯤ ꯑꯅꯤ ꯂꯣꯟꯕꯒꯤꯗꯣ
ꯑꯣ ꯑꯣ ꯑꯣ ꯑꯣ ꯈꯪꯉꯦ ꯈꯪꯉꯦ ꯏꯃꯥꯟꯅꯨꯕꯤꯅ ꯍꯥꯏꯕꯅꯦ ꯑꯗꯨꯁꯨ
ꯇꯨ ꯑꯐꯕ ꯊꯕꯛꯔꯣ ꯍꯥꯏꯕꯅꯤꯗꯩꯅ ꯍꯥꯏꯕ
ꯑꯗꯨꯅꯦ ꯌꯥꯝ ꯅꯨꯡꯉꯥꯏꯇꯦ ꯍꯥꯏꯕ
ꯎꯝ
ꯑꯩꯗꯤ ꯑꯗꯨꯒꯨꯝꯕꯗꯣ ꯄꯥꯛ ꯌꯦꯡꯗꯦꯕꯀꯣ ꯕ꯭ꯂꯣꯛꯀꯨꯝꯕ ꯀꯔꯤ ꯀꯔꯤꯥ ꯍꯦꯛ ꯍꯦꯛ ꯌꯦꯡꯗꯦꯕ ꯑ ꯑꯩꯗꯤ ꯀꯔꯤꯔꯥ ꯗ꯭ꯔꯃꯥꯒꯨꯝꯕꯗ ꯑꯗꯨꯝ ꯉꯥꯎꯕꯒꯤꯀꯣ ꯑꯗꯨꯗꯤꯗꯒꯤ ꯏꯃꯥꯟꯅꯕꯤ ꯑꯩꯒ ꯂꯣꯏꯃꯤꯟꯅꯕꯗꯤ ꯃꯥꯗꯤ ꯑꯗꯨꯝ ꯃꯨꯛꯕꯪ ꯑꯣꯏꯒꯦꯔꯥ ꯀꯔꯤ ꯑꯣꯏꯒꯦꯔꯥ ꯌꯦꯡꯉꯦꯕꯀꯣ ꯁꯣꯔꯠ ꯁꯣꯔꯠꯁꯇꯣ ꯃꯥꯅ ꯑꯗꯨꯝ ꯍꯥꯏꯔꯒ ꯂꯩꯕ ꯑꯩ ꯑꯩ ꯈꯥ ꯐꯖꯅꯗꯤ ꯈꯪꯗꯦ ꯑꯗꯨꯕꯨ ꯃꯥꯅ ꯑꯗꯨꯝ ꯂꯤꯃꯟꯈ꯭ꯔꯕꯒꯤ ꯈꯔꯗꯤ ꯒ꯭ꯌꯥꯟ ꯇꯥꯏ
ꯎꯄꯥꯏ ꯂꯩꯇꯦ ꯖꯥꯠ ꯖꯥꯠꯅꯦ ꯍꯧꯖꯤꯛꯀꯥꯟ ꯊꯣꯛꯂꯛꯄꯁꯦꯀꯣ ꯏꯔꯤ ꯈꯣꯏ ꯏꯃꯥꯥꯏ ꯕꯥꯅ ꯍꯥꯏꯕꯗꯤ ꯑꯃꯗꯤ ꯆꯨꯝꯕ ꯂꯩꯌꯦ ꯁꯤꯕꯨ ꯁꯤꯗ꯭ꯔꯗꯤ ꯖꯥꯠ ꯖꯥꯠ ꯎꯏ ꯍꯥꯏꯕꯗꯣ
ꯑꯗꯨꯅꯦ
ꯈꯪ ꯀꯔꯤ ꯀꯔꯤꯔ ꯇꯧꯔꯒꯦ ꯏꯁꯣꯔ ꯂꯥꯛꯄꯒꯤ ꯃꯇꯝ ꯑꯣꯏꯕꯒꯤꯔꯥ
ꯍꯣꯏ ꯑꯗꯨꯃꯥꯏꯅꯗꯤ ꯑꯗꯨꯝ ꯍꯥꯏꯅꯗꯤ ꯍꯥꯏꯅꯩꯌꯦꯀꯣ
ꯎꯝ ꯀꯨꯏꯔꯦ ꯑꯗꯨꯕꯨ ꯍꯨꯔꯥꯟꯕꯒꯨꯝꯅ ꯂꯥꯛꯀꯅꯤ ꯍꯥꯏꯕꯅꯤꯅ ꯀꯤꯖꯩꯅꯦ ꯅꯨꯡꯒꯥ ꯍꯥꯏꯗꯤ ꯅꯣꯇꯤꯐꯤꯀꯦꯁꯟ ꯂꯥꯛꯑꯦꯕ
ꯎꯝ ꯍꯣꯏ ꯅꯣꯇꯤꯐꯤꯀꯦꯁꯟꯒꯨꯝꯕ ꯂꯥꯛꯑꯗꯤ ꯑꯣ ꯂꯥꯛꯑꯅꯤꯅ ꯍꯥꯏꯅ ꯔꯤꯗꯤ
ꯑꯗꯨꯅꯦ ꯍꯨꯔꯥꯟꯕ ꯂꯣꯝꯅ ꯈꯪꯍꯧꯗꯅ ꯂꯥꯛꯀꯅꯤ ꯍꯥꯏꯕꯒꯤꯀꯣ ꯀꯤꯕꯗꯣ ꯑꯩꯗꯤ ꯃꯔꯛ ꯃꯔꯛꯇꯁꯨꯀꯣ ꯑꯗꯨꯃꯥꯏꯅ ꯈꯟꯕ ꯀꯥꯟꯗ ꯑꯩꯁꯦꯀꯣ ꯁꯒꯣꯛ ꯀꯒꯗ꯭ꯔꯥ ꯅꯣꯔꯣꯛ ꯆꯠ ꯆꯇꯀꯔꯥ ꯀꯣ ꯇꯥꯏꯕꯪ ꯃꯤꯑꯣꯏꯕꯅꯤꯅꯀꯣ ꯋꯥꯈꯟ ꯃꯔꯛ ꯃꯔꯛꯇ ꯐꯠꯇꯕꯁꯨ ꯈꯜꯂꯦ ꯁꯥꯎꯕꯁꯨ ꯂꯩꯑꯦ ꯑꯗꯨꯅ ꯑꯗꯨꯒꯨꯝꯕ ꯈꯟꯕ ꯃꯇꯝꯗ ꯑꯁ ꯑꯩꯁꯦ ꯁꯥꯎꯕꯒꯤ ꯅꯣꯔꯣꯛ ꯆꯠꯀꯗ꯭ꯔꯥ ꯑꯗꯨꯃꯥꯏꯅ ꯇꯧꯕꯒꯤ ꯅꯣꯔꯣꯛ ꯆꯠꯀꯗ꯭ꯔꯥ ꯑꯗꯨꯒꯨꯝꯕ ꯍꯥꯏꯕꯒꯤ ꯅꯣꯔꯣꯛ ꯆꯠꯀꯗ꯭ꯔꯥ ꯑꯩꯈꯣꯏꯅ
ꯑꯗꯨ ꯍꯥ ꯍꯥ
ꯃꯔꯛ ꯃꯔꯛꯇꯗꯤ ꯅꯨꯡ ꯗꯥꯡꯗ ꯇꯨꯝꯕ ꯌꯥꯗꯕꯅꯦ
ꯎꯍꯨ ꯄꯨꯡ ꯀꯌꯥꯗꯒ ꯍꯦꯛ ꯍꯦꯛ ꯇꯨꯝꯕ꯭ꯔꯥ ꯅꯪꯗꯤ
ꯑꯁ ꯑꯩꯗꯤ ꯆꯥꯡ ꯅꯥꯏꯗꯦꯗ ꯃꯔꯛ ꯃꯔꯛꯇꯗꯤ ꯇꯦꯟ ꯌꯧꯔꯗꯤ ꯑꯗꯨꯝ ꯇꯨꯝꯊꯣꯛꯑꯦ ꯃꯥꯄꯟ ꯃꯔꯛ ꯃꯔꯛꯇꯅ ꯄꯨꯡ ꯑꯃ ꯑꯅꯤꯗ ꯑꯗꯨꯝ ꯇꯨꯝꯃꯦ
ꯑꯣ ꯑꯣ ꯑꯁ ꯑꯩꯗꯤ ꯑꯅꯝꯕ ꯀꯥꯟꯗ ꯊꯦꯡꯉꯦ
ꯎꯝ
ꯇꯦꯟꯒꯨꯝꯕꯁꯦ ꯑꯩꯈꯣꯏ ꯆꯥꯛ ꯆꯥꯗ꯭ꯔꯤꯅꯦ
ꯑꯁ ꯇꯧꯔꯝꯒꯅꯤꯅꯦ ꯃꯄꯥꯟꯅꯤꯅꯀꯣ
ꯆꯥꯛꯁꯨ ꯆꯥꯡ ꯍꯥꯏꯗꯤ ꯃꯇꯝ ꯆꯥ ꯆꯥꯅꯁꯨ ꯆꯥꯗꯦ ꯆꯥꯅꯤꯡꯕ ꯀꯥꯟꯗ ꯆꯥꯏ ꯆꯠꯅꯤꯡꯗꯕ ꯀꯥꯟꯗ ꯑꯗꯨꯝ ꯀꯩꯅꯣ ꯇꯧꯋꯦ ꯍꯥꯏꯕ
ꯎꯝ
ꯑꯌꯥ ꯅꯣꯏꯗꯤ ꯅꯣꯕꯥꯏꯅꯤ